ꯑꯗꯨꯣ
ꯑ
ꯇꯥꯕ꯭ꯔꯣ ꯅꯪꯦ ꯃꯀ ꯀꯂꯣꯋꯥ ꯠꯇ꯭ꯔꯦ
ꯋꯥꯔꯤ ꯁꯥꯟꯅꯕ ꯂꯣꯏꯔꯕꯣ
ꯍꯣꯏ ꯆꯥꯕ ꯂꯣꯏꯔꯦ ꯅꯪꯒꯤ ꯃꯈꯣꯟꯗꯣ ꯈꯤꯇꯪ ꯀꯟꯅ ꯂꯩ ꯀꯠꯂꯣ
ꯍꯧꯖꯤꯛꯐꯥꯎ ꯇꯥꯗꯦꯕꯣ
ꯅꯠꯇꯦ ꯑꯩꯗꯣ ꯍꯣꯡꯈ꯭ꯔꯦꯕ ꯑꯃꯨꯛꯀ ꯑꯃꯗꯨ ꯆꯠꯂꯤꯕ ꯅꯪꯗꯣꯀꯥꯟꯗ ꯊꯝꯃꯣ
ꯑꯗꯨꯝ ꯍꯣꯡꯗꯣꯛ ꯍꯣꯟꯖꯤꯟ ꯇꯧꯕ ꯌꯥꯕ꯭ꯔꯕ
ꯌꯥꯗ꯭ꯔꯅꯤ ꯀꯩꯅꯣ
ꯑꯣ ꯑꯩꯗꯤ ꯈꯪꯗꯧꯔꯤꯅ
ꯎꯈꯣꯏꯗꯤ ꯑꯅꯤ ꯑꯅꯤ ꯑꯍꯨꯝ ꯄꯥꯏꯕꯅꯤꯅ ꯑꯃꯗ ꯑꯃꯨꯛ ꯍꯣꯡꯗꯣꯛꯑꯣꯦ ꯑꯃꯗꯃꯨꯛ ꯍꯣꯡꯗꯣꯛꯑꯣꯦ ꯇꯧꯕ
ꯑꯣ
ꯎꯝ ꯑ
ꯀꯔꯤ ꯀꯔꯤ ꯁꯥꯟꯅꯔꯦ
ꯀꯩꯕꯨ ꯁꯥꯟꯅꯔꯨꯅꯤ ꯍꯣꯏ ꯃꯃꯤꯗꯣ
ꯐꯣꯟ ꯇꯧꯔꯥ ꯍꯥꯏꯒ ꯅꯥꯎꯄꯥ ꯃꯣꯏꯒꯤ ꯂꯥꯏꯔꯤꯛ ꯇꯝꯐꯝꯅ ꯆꯠꯂꯒꯅꯦ
ꯎꯝ
ꯀꯩꯅꯣ ꯇꯧꯒꯅꯤ ꯍꯥꯏꯕ ꯄꯩꯁꯥ ꯆꯪꯉꯅꯤ ꯍꯥꯏꯕ ꯐꯣꯔꯝ ꯐꯤꯜ ꯑꯞꯀꯤ
ꯑꯣ
ꯑꯗꯨꯒꯤ ꯄꯩꯁꯥ ꯊꯥꯔꯛꯑꯣ ꯍꯥꯏ ꯑꯩꯉꯣꯟꯗ ꯑꯁ ꯄꯩꯁꯥ ꯂꯩꯗꯦꯉꯣꯏꯁꯤꯗ
ꯑꯣ ꯌꯥ ꯆꯥꯡꯒꯔꯤ ꯍꯥꯏꯒꯦ
ꯀꯄ꯭ꯔ
ꯇꯌꯦꯦ
ꯅꯪꯒꯤ ꯃꯈꯣꯟꯗꯣ ꯀꯩꯗꯧꯔꯤ ꯌꯥꯝ ꯅꯦꯝꯃꯤꯅ
ꯅꯪꯒꯤꯅꯅꯦ ꯑꯩꯉꯣꯟꯗ ꯍꯥꯏꯔꯅꯨ
ꯑꯩꯩꯒꯤ ꯅꯅꯦ
ꯎꯝ
ꯑꯣ
ꯅꯪꯅ ꯍꯧꯖꯤꯛ ꯍꯣꯟꯗꯣꯛ ꯍꯣꯟꯖꯤꯟ ꯇꯧꯕꯗꯨꯗ ꯑꯗꯨꯒꯤꯅꯦ ꯉꯁꯥꯏꯗꯨꯗꯤ ꯀꯩꯁꯨ ꯇꯧꯗꯦꯅ
ꯆꯨꯝꯃꯦ ꯆꯨꯝꯃꯦ
ꯑꯗꯣ ꯏ
ꯎꯝ
ꯍꯧꯖꯤꯛꯅ ꯎꯞꯄꯗ ꯁꯤ ꯇꯧꯔꯝꯅꯦ ꯍꯣꯏꯅꯦ
ꯑ ꯑꯈꯦ ꯇꯒꯗ ꯄꯥꯏ ꯀꯣ ꯀꯣ ꯉꯥꯏ ꯉꯣ ꯉꯣ ꯏꯇ ꯇꯝ ꯄꯥꯏꯣ
ꯏ ꯏ ꯊꯗꯣ
ꯃꯤ ꯅꯃ ꯀ
ꯍ ꯏꯊꯟꯇ ꯑꯣꯏꯔꯁꯨ ꯉꯥꯡꯉꯒ ꯂꯩꯒꯦ
ꯅꯣꯏꯗ ꯀꯩꯅꯣꯝꯃ ꯁꯝꯒꯦ ꯇꯧꯕ
ꯌꯥꯕ꯭ꯔꯥ ꯑꯗꯨꯁꯨ ꯑꯁꯤ ꯅꯪꯒꯤꯁꯤ ꯌꯥꯕ꯭ꯔꯥ ꯁꯥꯏ ꯃꯨꯠꯊꯠꯂꯣꯃ ꯑ
ꯇꯅꯨ ꯍꯦ ꯐꯥꯎꯗꯅꯦ
ꯌꯥꯗ꯭ꯔꯤꯕꯔꯤꯕꯣ ꯑꯩ ꯌꯥꯔꯦ ꯍꯧꯖꯤꯛꯀꯤ ꯍꯅꯒꯥꯏ ꯑꯗꯨꯝ ꯇꯧꯔꯣ ꯑꯕ꯭ꯔꯣ
ꯑꯣ ꯇꯥꯕ꯭ꯔꯣ
ꯇꯥꯏ ꯇꯥꯏ
ꯑꯥ ꯐꯖꯟ ꯇꯥꯏ ꯐꯖꯟ ꯇꯥꯏꯌꯦꯁꯨ ꯑꯩꯒꯤ ꯃꯈꯣꯟꯗꯤ ꯇꯥꯕ꯭ꯔꯣ ꯑꯆꯥ ꯑꯠꯆꯥ ꯐꯔꯦ ꯐꯔꯦ
ꯍꯧꯖꯤꯛꯁꯦ ꯑꯩꯈꯣꯏ ꯑꯩꯈꯣꯏꯁꯦ ꯅꯣꯡ ꯆꯨꯗꯧꯔꯦꯕ ꯈꯪꯕ꯭ꯔ
ꯎꯝ
ꯆꯨꯗꯧꯔꯦ ꯉꯁꯥꯏꯗꯤ ꯅꯨꯡꯊꯤ ꯍꯥꯏꯕꯗꯤ ꯅꯨꯡꯊꯤꯟꯗꯗꯤ ꯅꯅꯨꯡꯁꯥꯏ ꯌꯥꯝ ꯀꯜꯂꯝꯕꯗꯣ ꯍꯧꯖꯤꯛ ꯅꯣꯡ ꯆꯨꯗꯧꯔꯦ ꯍꯥꯏꯗꯤ ꯐꯖꯅ ꯀꯩꯕ ꯃꯊꯛꯇ ꯃꯩ ꯉꯥꯟꯊꯣꯛꯣꯔꯛꯄꯗꯣ
ꯎ
ꯉꯥꯟꯟ ꯊꯣꯛꯂꯛꯈ꯭ꯔꯦꯕ ꯐꯖꯅ ꯍꯥꯏꯕꯗꯤ ꯅꯣꯡ ꯊꯤꯟꯕ ꯍꯧꯔꯦꯕ
ꯅꯪꯒꯤ ꯉꯥꯡꯕꯒꯤ ꯃꯈꯣꯟꯗꯣ ꯈꯤꯇꯪ ꯂꯩꯈꯠꯂꯅꯤ
ꯄꯨꯔꯥ ꯑꯁꯤꯅ ꯑꯁꯤꯅ ꯈ꯭ꯋꯥꯏꯗꯒꯤ ꯀꯟꯕꯅꯦ
ꯁꯐꯥꯏ ꯀꯥꯟꯕꯅꯦ
ꯍꯣꯏꯅꯦ
ꯀꯩꯅꯣꯝꯃ ꯁꯝꯃꯒꯁꯨ ꯌꯥꯝ ꯇꯞꯅ ꯇꯥꯕꯗꯒꯤꯅꯤꯗ
ꯑꯁꯤ ꯑꯁꯤꯅ ꯈ꯭ꯋꯥꯏꯗꯒꯤ ꯂꯩꯈꯠꯂꯕꯅꯦ ꯁꯤꯗꯒꯤ ꯈ꯭ꯋꯥꯏꯗꯒꯤ ꯂꯩꯈꯠꯂꯕꯅꯦ ꯁꯤꯗꯒꯤ ꯇꯥꯗ꯭ꯦꯕꯣꯖꯤ ꯄꯣ
ꯑ ꯁꯝꯃ ꯂꯩꯔꯕ ꯐꯥꯎꯕꯗꯅꯅꯦ ꯇꯥꯕꯕꯨꯗꯤ ꯇꯥꯏ ꯌꯥꯝ ꯀꯟꯅ ꯇꯥꯗꯕ ꯇꯥꯕꯕꯨꯗꯤ ꯇꯥꯏꯗ ꯇꯥꯗꯦꯗꯤ ꯍꯥꯏꯗꯦ
ꯑꯣ ꯆꯥꯏ ꯆꯥꯏ ꯉꯁꯤ
ꯆꯒ ꯌꯦꯟꯖꯥꯡꯗꯤ ꯁꯦꯝ ꯍꯧꯔꯕꯣ
ꯑꯁꯤꯁꯦ ꯏꯅꯥꯎꯅꯨꯄꯤꯁꯦ ꯍꯥꯏꯕꯗꯤ ꯍꯧꯔꯒꯦꯅ ꯇꯧꯔꯤ ꯍꯥꯏꯕꯗꯤ ꯑꯩꯈꯣꯏ ꯉꯔꯥꯡꯒꯤꯁꯨ ꯌꯦꯟ ꯊꯣꯡꯕ ꯂꯩꯔꯑꯕ ꯉꯁꯤꯒꯤ ꯗꯤ ꯑꯦꯟꯖꯥꯡ ꯑꯣꯏꯅꯗꯤ ꯊꯣꯡꯉꯔꯣꯏ ꯍꯧꯖꯤꯛꯁꯦ ꯆꯝꯄꯨꯠ ꯑꯣꯏꯅ
ꯎ ꯉꯔꯥꯡꯥꯡꯔ ꯈꯨꯗꯣ ꯂꯩꯔꯤꯌꯦꯦ
ꯑꯩꯈꯣꯏ ꯏꯕꯥꯅꯤ ꯈꯛꯇ ꯑꯣꯏꯔꯒ ꯀꯦꯖꯤ ꯑꯃ ꯂꯩꯔꯛꯄꯅꯤꯅꯦ
ꯑꯆꯥ ꯑꯗꯨꯗꯨꯅ ꯅꯨꯃꯤꯠ ꯀꯌꯥ ꯆꯥꯗꯣꯏꯕ
ꯉꯁꯤꯅ ꯉꯁꯤꯅ ꯂꯣꯏꯁꯤꯜꯂꯅꯤ ꯍꯥꯏꯕꯗꯤ ꯌꯦꯟꯗꯤ ꯀꯨꯏꯅ ꯊꯝꯕ ꯍꯥꯎꯇꯦ ꯍꯥꯏꯕꯗꯤ ꯅꯨꯡꯉꯥꯏꯇꯦꯕ ꯍꯥꯏꯕ ꯍꯥꯎꯕꯅ ꯍꯥꯎꯕ ꯍꯥꯎꯇꯕ ꯋꯥꯏ ꯅꯠꯇꯕ ꯐꯠꯁꯨ ꯐꯠꯇꯦꯕ
ꯀꯌꯥꯝ ꯇꯥꯡꯒꯦ
ꯇꯥꯡ ꯍꯥꯏꯗꯤ ꯌꯥꯝ ꯀꯔꯤꯕ ꯀꯌꯥꯔꯗ ꯆꯅꯤꯒ ꯃꯔꯐꯨ ꯑꯣꯏ ꯃꯥꯜꯂꯦ
ꯆꯥꯅꯤꯕꯔ ꯐꯨꯔ
ꯎꯝ ꯅꯍꯥꯟꯗꯤ ꯆꯍꯨꯝ ꯑꯣꯏꯔ ꯆꯍꯨꯝ ꯆꯍꯨꯝ ꯑꯣꯏꯔꯝꯕꯅꯤ ꯍꯧꯖꯤꯛꯇꯤ ꯉꯔꯥꯡ ꯑꯩꯅ ꯂꯩꯕꯗꯣ ꯍꯥꯟꯅꯗꯤ ꯁꯤꯗ ꯄꯋꯥ ꯑꯃꯐꯥꯎ ꯑ ꯀꯌꯥꯒ ꯍꯥꯏꯕ ꯑꯗꯨ ꯑꯣ ꯀꯥ ꯎꯈ꯭ꯔꯦ
ꯀꯌꯥꯅꯦꯕ
ꯀꯍꯥꯎꯈ꯭ꯔꯦꯕ ꯍꯥꯏꯕꯗꯤ ꯑꯩꯈꯣꯏꯅ ꯄꯋꯥ ꯂꯩꯗꯕꯒꯤ ꯀꯦꯖꯤ ꯑꯃ ꯂꯧꯈ꯭ꯔꯦ ꯑꯩꯗꯤ ꯍꯧꯖꯤꯛꯇꯤ ꯏꯊꯟꯇ ꯅꯠꯇ꯭ꯔꯕꯅꯤꯅꯀꯣ
ꯌꯦꯔꯨꯝꯝꯗꯤ ꯀꯌꯥꯃꯨꯛ ꯂꯩꯒꯦ
ꯑꯩ ꯌꯦꯔꯨꯝꯁꯦ ꯈꯪꯗꯦꯕ ꯑꯩ ꯅꯍꯥꯟ ꯂꯩꯔꯛꯄꯗꯨꯗꯤ ꯆꯅꯤꯒ ꯀꯨꯟꯗ ꯑꯣꯏꯔꯝꯕꯅꯦꯕ ꯑꯩꯅ ꯇꯪꯈꯥꯏ ꯂꯧꯔꯒ ꯆꯥꯝꯃꯒ ꯇꯔꯥ ꯄꯤꯔꯝꯃꯦ
ꯎꯝꯝ ꯎꯝ
ꯍꯧꯖꯤꯛ ꯍꯧꯛꯇꯤ ꯈꯪꯗꯦ ꯍꯧꯖꯤꯛꯇꯤ ꯍꯪꯗ꯭ꯔꯦ ꯍꯥꯏꯕꯗꯤ ꯍꯞꯇꯥ ꯑꯃ ꯍꯦꯟꯈ꯭ꯔꯦ ꯍꯥꯏꯅ ꯍꯪꯗꯕ
ꯎꯝ ꯑꯁ ꯑꯩꯈꯣꯏꯁꯦ ꯀꯩ ꯌꯦꯟꯁꯥꯡ ꯑꯣꯏꯗꯣꯏꯅꯣ ꯑꯃꯨꯛꯀ ꯇꯟꯕꯨ ꯊꯂꯦꯍꯦ
ꯑꯍꯥꯎꯕ ꯆꯥꯅꯤꯡꯕ꯭ꯔꯣ
ꯆꯅꯤꯡꯉꯦ
ꯂꯩꯕꯤꯌꯔꯥ
ꯌꯥꯏ
ꯂꯩꯕꯤꯌꯦꯦ ꯂꯩꯕꯤꯌꯦ
ꯂꯩꯕꯤꯔꯁꯨ ꯌꯥꯏꯌꯦꯦ
ꯎꯝ ꯄꯨꯡ ꯀꯌꯥ ꯇꯥꯔꯒꯦ ꯍꯧꯖꯤꯛ ꯏꯁꯤ ꯉꯔꯥꯡ ꯍꯥꯏꯥꯟ ꯉꯔꯥꯡ ꯑꯗꯨꯗꯅꯦ ꯥꯏꯗꯣ
ꯉꯔꯥꯡ ꯆꯥꯔꯁꯨ ꯑꯁ ꯑꯩꯈꯣꯏ ꯏꯅꯥꯎꯄꯥꯗꯣ ꯂꯤꯁꯤꯡ ꯇꯔꯨꯛ ꯊꯥꯔꯛꯑꯣ ꯍꯥꯏꯌꯦ ꯑꯩꯉꯣꯟꯗ ꯂꯤꯁꯤꯡ ꯇꯔꯨꯛꯁꯨ ꯂꯩꯇꯦ ꯂꯤꯁꯤꯡ ꯑꯍꯨꯝ ꯈꯛꯇ ꯂꯩ
ꯑꯩꯉꯣꯟꯗꯁꯨ ꯁꯨꯔꯝꯗꯧ ꯃꯥꯟꯗ꯭ꯔꯦ
ꯑꯁ
ꯅꯪ ꯑꯗꯨ ꯂꯣꯏ ꯁꯤꯖꯤꯟꯅꯔꯒ ꯀꯃꯥꯏꯅ ꯇꯧꯔꯅꯤ ꯑꯗꯨꯗꯤ
ꯀꯩꯗꯧꯋꯦꯕ
ꯉꯥꯏ ꯍꯣꯏꯅꯦ ꯍꯣꯔꯦꯟ ꯀꯣꯅ ꯍꯥꯏꯁꯤꯅꯦ ꯀꯣꯟꯅ ꯉꯥꯡꯅꯁꯦ ꯑꯗꯨꯒꯤꯗꯨꯗꯤ
ꯀꯣꯟꯅ ꯉꯥꯡꯅꯁꯦ ꯑꯩꯌꯦ
ꯀꯣꯟꯅ ꯍꯥꯏꯁꯦꯕ ꯑꯗꯨꯗꯤ ꯍꯣꯏ ꯑꯗꯨꯒꯤꯗꯨꯗꯤ ꯌꯥꯅꯤ
ꯍꯣꯏ ꯍꯣꯏ ꯀꯥꯏꯗꯦ ꯀꯥꯏꯗꯦ
ꯀꯩꯗꯧꯒꯦ ꯍꯥꯏꯔꯤꯅꯣ ꯍꯧꯖꯤꯛ ꯀꯥꯏ ꯆꯠꯀꯦ ꯍꯥꯏꯅꯣ ꯍꯧꯖꯤꯛ
ꯇꯥꯡ ꯅꯤꯄꯜ ꯑꯁ ꯇꯥꯡ ꯅꯤꯄꯜꯁꯦ ꯌꯥꯎꯅꯤꯡꯈ꯭ꯔꯕꯅꯦ ꯑꯩ ꯉꯥꯏꯕꯗꯨꯅ ꯂꯣꯏꯔꯦ
ꯇꯥꯡ ꯅꯤꯄꯥꯜ ꯃꯥꯄꯜ ꯑꯣ ꯑꯁꯤ ꯅꯤꯄꯥꯜ ꯃꯥꯄꯜꯁꯦ ꯑꯨꯀꯥꯟꯗꯀꯣ
ꯍꯌꯦꯡꯁꯦ ꯇꯥꯡ ꯇꯔꯨꯛ ꯑꯣꯏꯗꯣꯔꯦ
ꯉꯁꯤ ꯇꯥꯡ ꯃꯉꯥ
ꯑꯩꯅ ꯍꯜꯂꯛꯄ ꯅꯨꯃꯤꯠꯇ ꯁꯨꯡꯁꯣꯏ ꯁꯣꯏꯗꯅ ꯍꯥꯏꯗꯣꯛꯔꯗꯕꯅꯤ
ꯑꯣ ꯑꯗꯨ ꯑꯃꯨꯛꯀ ꯍꯥꯏꯗꯣꯛꯇꯕꯤꯗ ꯑꯃꯨꯛ
ꯅꯤꯄꯥꯥꯟꯒꯤ ꯑꯌꯨꯛꯇ ꯑꯃꯨꯛ ꯍꯜꯂꯛꯇꯣꯏꯅꯦꯕꯀꯣ ꯑꯗꯨꯒꯤ ꯑꯩꯒꯤ ꯃꯈꯣꯟꯁ ꯁꯦꯡ ꯇꯥꯕ꯭ꯔꯣ ꯍꯥꯏꯔꯛꯑꯣ
ꯁꯤꯉ ꯁꯤꯉ
ꯑꯩꯒꯤ ꯃꯈꯣꯟꯗꯤ ꯑꯗꯨꯝ ꯁꯦꯡꯒꯅꯤ ꯅꯪꯒꯤ ꯃꯈꯣꯟꯁꯤꯗꯤ ꯑꯩ ꯀꯩꯅꯣꯝꯃ ꯍꯥꯏꯕꯀꯣ ꯍꯣꯔꯦꯟ ꯑꯁꯦ ꯃꯈꯣꯟ ꯅꯦꯝꯕꯒꯤ ꯋꯥꯡꯕꯒꯤ ꯁꯥꯟꯅꯕꯒꯤꯗꯣ ꯑꯗꯨꯗ ꯃꯦꯟꯂꯣꯕ ꯍꯥꯏꯐꯦꯠꯇꯪꯅꯣ ꯃꯦꯠꯂꯒ ꯑꯗꯨꯗ ꯗꯣꯠ ꯑꯍꯨꯝ ꯊꯣꯛꯑꯏꯗꯅꯀꯣ
ꯎꯝ
ꯑꯗꯣ ꯊꯣꯛꯄꯗ ꯂꯣꯏ ꯂꯩ ꯈꯜꯂꯣ ꯉꯥꯡꯕꯒꯤ ꯃꯍꯣꯟꯗꯨꯣ ꯅꯪ ꯌꯥꯝ ꯇꯞꯅ ꯊꯝꯃꯦ ꯈꯪꯗꯦ ꯍꯥꯕ
꯭ꯔꯥ ꯑꯍꯣꯏ ꯍꯣꯔꯦꯟ ꯍꯥꯏꯌꯣ ꯍꯧꯖꯤꯛ ꯈꯪꯗꯦ ꯈ ꯍꯩꯕꯅꯤꯅꯨꯀꯣ ꯑꯩꯈꯣꯏꯗꯤ
ꯑꯁꯨꯝꯅ ꯇꯧꯣ ꯚꯏ ꯌꯦꯡꯉꯨꯕꯀꯣ
ꯍꯣꯔꯦꯟ ꯇꯧꯒꯦꯕ
ꯍꯣꯏꯅꯦ ꯑꯗꯨꯕꯨꯗꯤ ꯌꯥꯏꯅꯦ ꯀꯥꯏ
ꯀꯥꯏ ꯆꯠꯀꯦ ꯍꯥꯏꯔꯣꯖꯤꯦ
ꯀꯔꯝ ꯆꯠꯂꯣꯏꯗ ꯂꯣꯏꯌꯦꯦ ꯍꯧꯖꯤꯛ ꯑꯥꯗꯦ
ꯗꯤꯟ ꯇꯥꯏꯦ ꯇꯥꯏꯖꯤ
ꯎꯝ ꯀꯩꯅꯣ ꯊꯥꯈꯤꯕꯅꯤ ꯍꯥꯏꯐꯦꯠꯇꯪ
ꯑꯣ ꯏꯒꯦ ꯑꯣꯏꯔꯦꯟ
ꯍꯣꯏꯅꯤ ꯌꯦꯡꯒꯦ ꯌꯥꯏ ꯌꯥꯏ ꯑ ꯀꯨꯝꯁꯤꯗꯤꯅꯦ ꯀꯟꯁꯤꯗꯤ
ꯑꯣ
ꯑꯩ ꯈꯨꯟ ꯆꯠꯀꯦꯅ ꯈꯜꯂꯦ ꯇꯥꯕꯔꯅꯀꯣ
ꯇꯥꯏ ꯇꯥꯕ꯭ꯔꯥ
ꯇꯥꯏꯌꯦ ꯇꯥꯏꯌꯦ ꯁꯦꯡꯅ ꯇꯥꯗꯦ ꯍꯥꯏꯕ ꯋꯥꯅꯤ ꯇꯥꯕꯕꯨꯗꯤ ꯇꯥꯏ
ꯑꯗꯤ ꯌꯥꯏꯅꯅꯇꯔꯦ
ꯀꯨꯝꯁꯤꯗꯤ ꯈꯨꯟ ꯆꯠꯀꯦꯅ ꯈꯜꯂꯦ
ꯀꯔꯤ ꯇꯧꯅꯉꯥꯏ ꯆꯠꯇ꯭ꯔꯁꯨ ꯌꯥꯏ ꯀꯨꯏꯗꯔꯤꯗ ꯂꯥꯛꯄ
ꯍꯣꯏ ꯍꯟꯗꯛꯁꯨ ꯌꯨꯝꯊꯣꯛꯄ ꯐꯪꯉꯣ ꯍꯥꯏ ꯊꯕꯛꯁꯤꯅ ꯊꯕꯛꯁꯤꯅ ꯁꯥ ꯇꯥꯟꯗ꯭ꯔꯗꯤ ꯌꯥꯗ꯭ꯔꯕꯅꯤꯅ ꯂꯩꯇꯦ
ꯊꯣꯛꯇ꯭ꯔꯁꯨ ꯌꯥꯏ ꯀꯔꯤ ꯀꯅꯥ ꯂꯩꯔꯤꯅꯣ ꯑꯗ ꯊꯣꯛꯅꯤꯡꯉꯁꯤ ꯏ ꯏꯅꯥ
ꯊꯣꯛꯇ꯭ꯔꯁꯨ ꯌꯥꯏ ꯀ ꯍꯥꯏꯔꯝꯃꯤꯍꯦ
ꯑꯩꯈꯣꯏꯗ ꯀꯣꯏꯔꯛꯎ
ꯌꯦꯡꯒꯦ ꯌꯦꯡꯒꯦ ꯄꯩꯁꯥ ꯑꯅꯤꯅꯦ
ꯑꯍꯥꯎꯕ ꯄꯤꯖꯒꯤ ꯂꯥꯛꯑꯣ ꯑꯥꯎ ꯑꯥꯎꯕ ꯄꯤꯖꯒꯦ ꯅꯪ ꯌꯨꯝ ꯊꯣꯛꯑꯒ ꯑꯍꯥꯎꯕ ꯆꯥꯕꯒ ꯑꯁꯤꯗ ꯑꯍꯥꯎꯕ ꯆꯥꯕꯒ ꯆꯞ ꯃꯥꯟꯅꯩꯌꯦ
ꯃꯅꯗꯦ
ꯏꯁ ꯃꯅꯦꯗꯤꯀ ꯍꯥꯏꯔꯤ
ꯃꯥꯅꯗꯤꯌꯦ
ꯑꯩ ꯌꯨꯝꯒꯤ ꯌꯨꯝꯒꯤ ꯁꯥꯒꯁꯦ ꯇꯣꯡꯉꯥꯜꯂꯕꯕ
ꯌꯨꯝꯗꯗꯤ ꯑꯩꯈꯣꯏ ꯃꯃꯥ ꯄꯥꯕꯨꯡꯒ ꯂꯩꯃꯤ ꯑꯃ ꯐꯪꯉꯦ ꯍꯣꯏ ꯌꯦꯟꯁꯥꯡ ꯍꯥꯎꯕ ꯃꯗꯤ ꯑꯗꯨꯗꯁꯨ ꯑꯍꯥꯎꯕ ꯐꯥꯎ ꯐꯪꯒꯅꯤ ꯈꯪꯉꯤꯀꯣ ꯑꯗꯣ ꯈꯨꯟꯁꯤꯒ ꯏ ꯌꯥꯝ ꯈꯦꯔꯩꯗꯅꯅꯥ ꯑꯗꯒꯤꯦ ꯍꯥꯏꯕ ꯋꯥꯅꯤꯗ
ꯄꯥꯏ ꯂꯩ ꯆꯅꯤꯡꯒ ꯆꯄꯇꯥꯥꯔꯦꯅ
ꯎꯝ ꯆꯠꯅꯤꯡꯕ ꯈꯛꯇ ꯅꯠꯇꯦ
ꯀꯔꯤ
ꯑꯩꯈꯣꯏ ꯃꯃꯥ ꯄꯥꯕꯨꯡꯗꯨꯁꯨ ꯎꯗꯕ ꯀꯨꯏꯔꯦ
ꯑꯣ
ꯑꯗꯨꯒꯤꯅꯤꯗ ꯑꯩꯅ ꯍꯥꯏꯔꯤꯁꯦ
ꯎꯝ
ꯑꯁ ꯅꯨꯡꯉꯥꯏꯔꯦꯍꯦ
ꯅꯪꯒꯤ- ꯅꯪꯒꯤ ꯅꯃꯥꯟꯅꯕꯗꯨꯗꯤ ꯂꯥꯛꯇ꯭ꯔꯤꯕꯣ ꯍꯧꯖꯤꯛꯄꯣ
ꯂꯥꯛꯇꯔꯤ ꯍꯌꯦꯡ ꯑꯌꯨꯛ ꯂꯥꯛꯀꯗꯧ ꯃꯥꯜꯂꯦ
ꯑꯣ ꯃꯥ
ꯃꯣꯏꯗꯤ ꯃꯌꯨꯝ ꯅꯛꯄꯅꯤꯅꯀꯣ
ꯐꯩꯌꯦ ꯃꯣꯏꯒꯤꯗꯤꯀꯣ
ꯑꯥ ꯃꯌꯨꯝ ꯅꯛꯄꯅꯤꯅ ꯅꯨꯡꯉꯥꯏꯔꯦ ꯆꯠꯊꯣꯛ ꯆꯠꯁꯤꯟꯁꯦ ꯑꯩꯁꯨ ꯑꯗꯨꯃꯥꯏꯅ ꯂꯩꯅꯤꯡꯕꯅꯦ ꯃꯥ ꯃꯥꯒꯤꯗꯤ ꯒꯥꯔꯤꯁꯨ ꯂꯩꯕꯅꯦ
ꯑꯗꯨ ꯑꯩꯅ ꯍꯥꯏꯅꯤꯡꯕꯗꯤ ꯃꯣꯏ ꯃꯌꯨꯝ ꯂꯩꯔꯒ ꯑꯥꯗꯒꯤ ꯑꯗꯨꯝ ꯒꯥꯔꯤ ꯂꯥꯛꯄ ꯌꯥꯗ꯭ꯔꯕ ꯑꯗꯨꯗ ꯂꯩꯕ ꯁꯔꯨꯛꯄꯨꯗꯤ